ꯇꯥꯕ꯭ꯔꯣ? ꯇꯥꯔꯦ- ꯇꯥꯔꯦ꯫ ꯄꯩꯁꯥ ꯄꯩꯁꯥ ꯌꯥꯝꯗꯤ ꯀꯩꯗꯧꯕꯩꯅꯣ ꯈꯪꯉꯦꯅꯦ ꯑꯩ꯫
ꯀꯔꯤ ꯇꯧꯕꯩꯅꯦ?
ꯇꯥꯕ꯭ꯔꯣ? ꯏꯁꯄꯤꯠ ꯌꯥꯡꯗꯕ ꯑꯣꯏ ꯂꯦꯝꯔꯝꯃꯦ꯫
ꯑꯣ ꯈꯔ ꯊꯨꯅ ꯉꯥꯡꯗꯣꯏꯅꯦꯕ꯫
ꯑꯣ ꯈꯔ ꯁꯨꯝ ꯉꯥꯡꯕꯩꯁꯤꯅ ꯈꯔ ꯁꯨꯝ ꯀꯥꯏꯑꯦꯕ꯫
ꯎꯝ ꯑꯗꯨꯃꯥꯏꯅ ꯕ꯭ꯔꯦꯛ ꯌꯥꯝ ꯂꯩꯒꯅꯨ ꯍꯥꯏꯕꯅꯦ ꯉꯁꯥꯏ ꯍꯥꯏꯔꯀꯥꯟꯗ꯫
ꯑꯣ ꯑꯗꯨ ꯅꯨꯡꯉꯥꯏ ꯫
ꯑꯣ ꯑꯗꯨ ꯑꯣꯏꯔꯝꯃꯥꯅꯤ꯫
ꯎꯝ ꯍꯧꯖꯤꯛꯇ ꯋꯥꯔꯤ ꯁꯥꯟꯅꯕꯅꯦ ꯃꯥꯒꯤꯗ꯫
ꯎꯝ꯫
ꯎꯝ ꯈꯥꯃꯦꯟ ꯈꯥꯃꯦꯟ ꯃꯇꯨꯝ - ꯃꯇꯨꯝꯗꯣ꯫
ꯀꯩ ꯅꯪ ꯅꯥ ꯊꯨꯅ ꯅꯪꯅ ꯉꯥꯡꯉꯛꯄꯁꯤ ꯌꯥꯝ ꯇꯞꯅ - ꯇꯞꯅ ꯇꯥꯏ ꯔꯤꯄ꯭ꯂꯥꯏꯗꯣ ꯊꯨꯅ ꯊꯨꯅ ꯄꯤꯔꯛꯑꯣ꯫
ꯑꯩꯉꯣꯟꯗꯁꯨ ꯇꯧꯋꯦ ꯅꯪ ꯉꯥꯡꯕ ꯇꯞꯄꯦ ꯍꯥꯏꯕ ꯂꯥꯏ ꯅꯨꯡꯉꯥꯏ ꯇꯕꯩꯅꯦ
ꯂꯥꯏꯟ ꯅꯨꯡꯉꯥꯏꯇꯕꯩꯔ ꯈꯪꯗꯦ ꯇꯧꯔꯤꯁꯦ꯫
ꯎꯝ ꯃꯔꯛ - ꯃꯔꯛ ꯃꯔꯛ - ꯃꯔꯛ ꯂꯦꯄ ꯄ ꯂꯩ
ꯀꯩ ꯖꯥꯡ ꯆꯥꯔꯕ?
ꯏꯟꯖꯥꯡ ꯈꯥꯃꯦꯟ ꯏꯔꯣꯟꯕ ꯈꯥꯃꯦꯟ ꯃꯆꯥ꯫ ꯆꯥꯗꯣ ꯃꯇꯨꯝ - ꯃꯇꯨꯝꯗꯣ꯫
ꯑꯩꯈꯣꯏꯁꯨ ꯏꯔꯣꯜꯂꯦ ꯂꯐꯨ ꯏꯔꯣꯜꯂꯦ꯫
ꯂꯥꯐꯨ ꯑꯣ꯫
ꯎꯝ꯫
ꯅꯩ ꯃꯤ ꯀꯌꯥꯝ ꯁꯥꯟꯅꯔꯃꯣ?
ꯃꯤ ꯌꯥꯝ ꯁꯥꯟꯅꯗꯦ ꯑꯃꯈꯛꯇ ꯁꯥꯟꯅꯔꯤꯗ ꯋꯥꯉꯨꯒꯤꯗꯨ ꯇꯪ ꯁꯥꯟꯅꯩ ꯑꯇꯩ ꯁꯥꯟꯅꯗꯦ꯫
ꯅꯪꯅ ꯃꯥꯅ ꯑꯃꯨ ꯇꯧꯕ ꯫
ꯑꯝ꯫ ꯑꯗꯨꯃꯥꯏꯅ ꯇꯧꯕ ꯑꯃ ꯀꯩꯅꯣꯒꯤꯗꯨꯗꯤ ꯁꯥꯟꯅꯗ꯭ꯔꯤ ꯑꯥ ꯆꯤꯡ ꯃꯌꯥꯒꯤꯗꯨꯗꯤ ꯁꯥꯟꯅꯗꯦ ꯋꯥꯔꯤ꯫
ꯑꯣ ꯑꯩꯗꯤ ꯀꯩꯅꯣꯒ ꯇꯥꯏ ꯃꯣꯏ ꯃꯌꯥꯝꯕꯒ ꯑꯅꯤ ꯍꯦꯛ ꯁꯥꯟꯅꯔꯦ ꯑꯩꯒ ꯃꯥꯒ ꯇꯧꯔꯒ ꯑꯗꯨꯒ ꯃꯥꯅꯥꯎ ꯄꯤꯒ ꯑꯃ ꯁꯥ
ꯑꯣ ꯐꯔꯦ ꯌꯥꯝ ꯌꯥꯝꯃꯤꯅꯦ ꯑꯗꯨ ꯑꯣꯏꯗꯤ ꯌꯥꯝꯅ
ꯑꯍꯨꯝꯁꯨꯨꯔ ꯑꯍꯨꯝ ꯄꯨꯜꯂꯒꯥꯏ ꯇꯔꯦ ꯎꯝ ꯑꯩꯅ ꯇꯧꯗꯧꯕ ꯋꯥꯠꯂꯤ ꯑꯗꯨ ꯅꯪ ꯐꯖꯅ ꯇꯧꯔꯤꯁꯅ ꯑꯗꯨ ꯂꯣꯏꯔ ꯇꯧꯒꯦꯅ ꯍꯥꯏꯒꯦ
ꯍꯣꯏ ꯑꯩꯅ ꯀꯩꯅꯣꯗꯣ ꯑꯃꯗ ꯅꯨꯄꯥꯗꯨ ꯇꯧꯒꯦ ꯍꯥꯏꯕ ꯑꯩꯅ ꯌꯥꯗꯣꯏ ꯌꯥꯠꯂꯣ ꯀꯃꯥꯏꯅ ꯇꯧꯍꯣꯏ
ꯌꯥꯅꯤ ꯍꯣꯏ ꯂꯣꯏꯔꯦ ꯍꯥꯏꯕꯅꯤ ꯅꯪ ꯇꯧꯁꯤꯟꯕ ꯌꯥꯗꯤ ꯌꯥꯅꯤ
ꯑꯇꯥ ꯍꯥꯏꯈꯣ ꯅꯪꯉꯣꯟꯗ ꯑꯩ ꯐꯣꯟ ꯅꯝꯕꯔ ꯂꯩꯇꯦ ꯑꯩ ꯍꯣꯔꯦꯟꯕꯨꯗꯤ ꯍꯥꯏꯗꯤ ꯑꯉꯥꯡ ꯀꯩꯅꯣꯗꯒꯤ ꯑꯣꯖꯥꯗꯒꯤꯩ ꯂꯧ ꯇꯧꯔꯤꯕꯅꯤ
ꯑꯣꯖꯥꯗ ꯑꯣꯖꯥ ꯍꯥꯏꯅꯤ ꯍ ꯀꯩꯅꯣ ꯇꯧꯔꯤ ꯁꯦꯝꯂꯒꯦ ꯇꯧꯋꯔꯤꯗꯨꯒꯤ
ꯑꯥ ꯑꯥ ꯍꯣꯏ ꯍꯣꯏ ꯑꯣꯖꯥ ꯀꯧꯕꯅꯦ ꯑꯩꯈꯣꯏꯅ ꯏꯃꯥꯟꯅꯕꯤꯅꯦ ꯏꯃꯥꯟꯅꯕꯤꯅꯦ ꯑꯗꯨ ꯑꯣꯖꯥ ꯀꯣ ꯍꯥꯏ ꯃꯃꯤꯡ ꯄꯟꯕꯗꯤ ꯌꯥꯗꯦ ꯍꯥꯏꯕꯅꯤꯅ ꯅꯠꯇꯦ ꯃꯃꯤꯡ ꯄꯟ ꯌꯥꯗꯦ ꯍꯥꯏꯕꯒꯤꯅꯦ
ꯑꯣ ꯁꯤꯃꯤ ꯁꯤꯃꯤ
ꯑꯃꯈꯣꯏ ꯀꯩꯅꯣꯗ ꯑꯦꯛꯁꯤꯗꯦꯟ ꯊꯣꯛꯑꯦ ꯍꯥꯏꯕꯗꯨ ꯅꯪꯕꯨ ꯌꯦꯡꯉꯕꯣ ꯚꯤꯗꯤꯑꯣꯗꯣ
ꯕꯤꯖꯣ ꯑꯣꯏꯅꯗꯤ ꯌꯦꯡꯗꯦ ꯑꯗꯨ ꯀꯩꯅꯣꯗ ꯍꯥꯏꯕ ꯎꯈꯤꯕꯅꯦ ꯑꯦ ꯕꯤꯖꯣ ꯌꯦꯡꯉ ꯇ ꯎꯈꯤꯕꯩ
ꯑꯣ ꯃꯈꯨꯠꯇꯨ ꯂꯣꯏ ꯇꯠꯂꯦ ꯍꯥꯏꯅꯦ
ꯃꯣꯏ ꯃꯅꯥꯛꯇꯨꯗ ꯃꯣꯏ ꯍꯣꯏꯒꯤ ꯃꯁꯥꯗꯨꯏ ꯃꯅꯥꯛꯇꯨ ꯑꯗꯨꯗ ꯈꯔ ꯇꯥꯕꯅꯤꯅ ꯑꯩ ꯃꯨꯣ ꯇꯟ ꯌꯦꯗꯧꯋꯦ ꯎ ꯍꯧꯖꯤꯛꯀꯤꯔꯣ ꯅꯨꯃꯤꯗꯥꯡꯣ ꯑꯗꯨꯗꯨ
ꯍꯣꯏꯅꯦ ꯀꯩꯅꯣ ꯅꯨ ꯃꯤꯃꯤꯗꯥꯡꯒꯤꯅꯤ ꯀꯩꯅꯣ
ꯑꯣ ꯑꯗꯨꯗ ꯎ ꯔꯦ ꯋꯥꯏ ꯎ ꯍꯥꯏꯅ ꯀꯣꯝ ꯀꯥꯒꯤꯅ‌ꯣ ꯈꯪꯗꯧꯔꯗꯤ
ꯍꯧꯖꯤꯛꯀꯤꯅꯦ ꯍꯥꯏꯕꯅꯦ ꯁꯤꯔꯦ ꯈꯨꯗꯛꯇ ꯑꯗꯨꯝ
ꯅꯛꯄꯨ ꯅꯛꯏꯅꯦ ꯐꯅ ꯁꯝ ꯅꯛꯄꯁꯦ ꯍꯥꯏꯔꯤꯕ ꯃꯐꯝ ꯂꯥꯏ ꯌꯥꯝ ꯁꯣꯏꯏꯔꯦ
ꯎꯝ ꯒꯣꯂꯥꯏ ꯃꯄꯥꯗꯨꯅꯦꯕ ꯑꯩꯈꯣꯏ ꯑꯩꯅ ꯏꯃꯥꯟꯕ ꯃ ꯍꯥꯏꯩꯡ ꯆꯤꯡ ꯀꯥ ꯆꯠꯇꯣꯔꯤꯁꯦ ꯑꯁꯤꯒꯤ ꯃꯣꯏ ꯍꯣꯇꯦꯜ ꯄꯥꯗ
ꯑꯣ ꯀꯩꯅ ꯑ‌ꯣꯏꯔꯤꯕ꯭ꯔ ꯑꯗꯨꯕꯨ ꯑꯣꯉꯅ ꯑꯣꯏꯕ꯭ꯔꯥ
ꯈꯪꯗꯦ ꯀꯔꯤ ꯖꯥꯇꯤ ꯑꯣꯏꯕꯅꯣ
ꯅꯠꯀꯦꯗ ꯅꯪ ꯅꯃꯥꯟꯅꯕ ꯍꯥꯏꯗꯣ ꯄꯪꯍꯜꯂꯣꯏꯕ
ꯅꯠꯇꯦ ꯏꯃꯥꯟꯅꯕ ꯍꯥꯏ ꯈꯜꯂꯣꯗꯣꯏꯅꯤ ꯀꯩꯅꯣ ꯑꯌꯥꯝꯕꯗꯣꯏꯅꯤ ꯀꯩꯅꯣ
ꯑꯣꯕꯥꯅꯦꯔ ꯊꯣꯏꯗꯧꯕ
ꯅꯠꯇꯦ ꯃꯥꯏ ꯃꯣꯏꯅꯤꯅ ꯑꯃꯨꯛ ꯑꯥ ꯀꯩꯅꯣꯗ ꯎꯝ
ꯑꯣ ꯃꯣꯏ ꯀꯩꯅꯣ ꯂꯩꯕꯒꯤ ꯑꯣ ꯑꯣ ꯑꯗꯨ ꯃꯄꯥꯥꯟ ꯂꯩꯕ ꯑꯩ ꯑꯣ ꯗꯨꯀꯥꯟ ꯂꯩꯕ
ꯑꯣ
ꯍ ꯍꯣꯏ ꯑꯗꯨꯅꯅꯦ ꯑꯣ ꯑꯗꯨꯝ ꯄꯥꯏꯝ ꯊꯣꯛꯦ
ꯂꯣꯏ ꯇꯥꯏ ꯍꯥꯏꯕ ꯁꯤꯅꯤ
ꯇꯔꯦ ꯂꯥꯎ ꯀꯩꯅꯣꯅ ꯗꯨꯀꯥꯟ ꯃ ꯄꯥꯔꯦꯗ
ꯑ ꯍ ꯐꯗꯤꯦ
ꯀꯩꯅꯣ ꯁꯥ ꯀꯠ ꯄꯥꯠꯇꯦꯔꯦ ꯅꯨꯄꯥ ꯁꯥ ꯅꯨꯄꯤ ꯁꯥꯠ ꯄꯥꯠꯇꯦꯔꯦ ꯑꯅꯤꯅ ꯄꯨꯜꯂ
ꯒꯥꯏ ꯐꯥꯒ꯭ꯔꯦ ꯐꯥꯗꯅꯦ ꯑꯇ ꯄꯨꯂꯤꯁꯅ ꯑꯝꯇ
ꯌꯦ ꯆꯗꯅꯦ
ꯣꯏ ꯀꯃꯥꯏꯅ ꯇꯧꯕꯅꯣ ꯈꯪꯗꯦ ꯃꯣꯏꯁꯦ ꯑꯃꯨꯛ ꯌꯦꯡꯁꯤꯟꯕꯤꯅꯕ ꯂꯩꯇꯕ ꯈꯪꯗꯦꯕ ꯋꯥ ꯉꯥꯎꯔꯒ ꯐꯨꯡꯕꯥ ꯇꯥꯔ ꯂꯩꯕ ꯇꯥꯏꯞ
ꯑꯦ ꯑꯗꯨꯗꯤ ꯃꯣꯏꯅ ꯈꯔ ꯄꯋꯥꯔ ꯄꯥꯏꯕꯅꯤ ꯏꯦꯟꯁꯤꯜꯂꯨ ꯌꯥꯎꯍꯟꯗꯦꯗ ꯎꯝ ꯉꯁꯥꯏꯁꯨ ꯇꯧꯤꯅ ꯍꯥꯏ ꯀꯦ ꯍꯥꯏꯇꯥꯔꯦ ꯅꯪ ꯀꯥꯒꯦ ꯇꯧ ꯀꯃꯠꯀꯤꯅ
ꯏꯤ ꯍꯦ ꯍꯦ꯫
ꯏ ꯑꯩ ꯑꯗꯨ ꯀꯥꯟꯗꯅꯤ ꯃꯤ ꯋꯥꯔꯤ ꯁꯥꯟꯅꯩꯕ ꯑꯐ
ꯎꯝ ꯅꯪ ꯌꯥꯝ ꯊꯨꯅ ꯁꯥꯟꯅ ꯂꯩꯔꯝꯃꯦ
ꯑꯦ ꯁꯤ ꯂꯧꯔꯒ ꯑꯗꯨꯝ ꯌꯦꯡꯉꯦ ꯑꯗꯩ ꯉꯥꯏꯍꯥꯛꯇꯪ ꯍꯥꯏꯗꯤ ꯀꯩꯅꯣ ꯂ ꯁꯥꯟꯅꯔꯦ ꯀꯩꯅꯣ ꯇꯧꯗꯣꯏꯉꯦꯗ ꯁꯤꯁꯦ ꯇꯧꯗꯣꯏ ꯑꯇꯣꯞꯄ ꯂꯝꯗ ꯁꯥꯟꯅꯕꯗꯣ ꯃꯣꯏ ꯉꯁꯥꯏ ꯆꯝꯕꯗꯨꯗ ꯌꯥꯝ ꯀꯥꯟꯅ ꯀꯥꯔꯦ
ꯑꯩꯅ ꯑꯩ ꯑꯩꯈꯣꯏ ꯆꯩꯒꯤꯗ ꯇꯧꯔꯒ ꯇꯧꯔꯝꯕꯅꯦ ꯅꯪꯉꯣꯟꯗ ꯀꯩꯅꯣ ꯇꯧꯕꯗꯣ ꯐꯣꯟ ꯇꯧꯕꯗꯨꯀꯣ ꯑꯗꯨ ꯃꯥꯗꯣ ꯑ ꯋꯥꯛꯀꯤꯡ ꯆꯠꯂꯝꯗꯧ ꯃꯥꯟꯕ ꯑꯗꯨꯏꯅꯦ ꯁꯤꯗ ꯑꯩ ꯀꯣꯛ ꯇꯧꯔꯛꯑꯕꯅꯤ ꯉꯔꯥꯡ ꯀꯩꯅꯣ ꯇꯧꯈꯤꯗ ꯉꯔꯥꯡ ꯐꯪꯗꯕꯗ ꯑꯩꯁꯨ ꯅꯨꯡꯗꯤ ꯅꯨꯡꯉꯥꯏꯇꯕ ꯑꯗꯨꯑꯣꯏꯁꯨ ꯑꯗꯨꯝ ꯇꯧꯔꯒꯦꯅ ꯇꯧꯔꯛꯑꯕꯅꯤ
ꯑꯣ ꯀꯌꯥꯝꯕ ꯐꯪꯈꯤꯗꯕꯗꯣ ꯍꯣꯏꯅꯦ ꯀꯔꯤ ꯇꯧꯕꯩꯅꫭ ꯈꯪꯗꯦ ꯑꯗꯨ ꯇꯧꯕꯗꯤ ꯉꯁꯥꯏ ꯑꯁꯤ ꯑꯃ ꯑꯍꯥꯟꯕꯩ ꯁꯥꯟꯅꯕꯩꯗꯣ
ꯎꯝ
ꯑꯩꯅ ꯑ ꯃꯥꯅ ꯇꯧ ꯂꯣꯏꯔꯦ ꯑꯩꯅ ꯇꯧꯕꯩꯗꯣ ꯑꯗꯨꯗ ꯃꯤꯅꯤꯠ ꯇꯔꯥ ꯈꯤꯇꯪ ꯍꯦꯜꯂ ꯇꯔꯥ ꯃꯈꯥꯏ ꯈꯛ ꯌꯧꯔꯛꯑꯦ ꯀ ꯋꯥꯈꯛ ꯍꯦꯜꯂꯛꯦ ꯇꯧꯑꯦ ꯑꯗꯩ ꯁꯛ ꯀꯛꯄꯒꯅꯦ ꯗꯤꯁ ꯀꯅꯦꯛ ꯀꯩꯗꯧꯕꯩ ꯋꯥꯅꯤ ꯌꯥꯗꯤ ꯂꯥꯛꯇꯦ ꯂꯥꯎꯗꯦ
ꯑꯣ ꯂꯥꯛꯑꯣꯗ꯭ꯣꯏꯔꯤꯗꯣ ꯐꯔꯝ ꯗꯤꯁꯀꯦꯟ ꯂꯥꯛꯈ꯭ꯔꯗꯤ ꯑꯗꯨꯝ ꯐꯪꯅꯤ ꯑꯗꯨꯒꯤ ꯆꯥꯟꯁꯦ ꯌꯥꯝ ꯋꯥꯡꯉꯦꯕ
ꯎꯝ ꯑꯗꯨ ꯃꯤ ꯇꯔꯥ ꯁꯠ ꯍꯦꯟꯕꯀꯣ ꯀꯨꯏꯍꯟꯗꯃꯤꯗ ꯇꯔꯥ ꯃꯈꯥꯏ ꯌꯧꯗꯦ ꯀ ꯀꯛꯄ ꯍꯣꯏ
ꯉꯁꯤ ꯉꯍꯁꯨ ꯀꯩꯒꯤꯅꯣ ꯈꯪꯗꯦ ꯃꯩꯁꯦ ꯌꯥꯝ ꯅꯨꯡꯉꯥꯏꯇꯦꯕ ꯉꯔꯥꯡꯗꯒꯤ ꯑꯗꯨꯝ ꯐꯠ ꯐꯥꯠ ꯐꯨꯠꯥꯠ ꯇꯧꯔ ꯂꯩꯔꯦ ꯍꯥꯏꯕ ꯉꯁꯤꯁꯨ ꯑꯃꯨ ꯀꯌꯥꯝ ꯀꯨꯏꯔꯤꯅꯣ ꯉꯥꯏ ꯑꯃꯨꯛꯠꯂꯛꯏꯁꯦ ꯑꯃꯨꯛ
ꯎꯝꯅꯤ ꯑꯃꯨꯛ ꯂꯥꯛ ꯅꯣꯡꯃꯥꯏ ꯄꯩꯁꯥꯗꯤ ꯐ ꯆꯠꯂꯅꯤ
ꯃꯣꯏ ꯅꯨꯡꯉꯥꯏꯔꯦꯅꯦꯕ ꯑꯩꯈꯣꯏꯅꯁꯤꯗ ꯀꯩꯅꯣ ꯄ꯭ꯔꯤꯄꯦꯗ ꯍꯥꯞꯄꯒ ꯁꯣꯝꯗ
ꯍꯣꯏ ꯑꯗꯨꯅꯤ ꯀꯨꯔꯇꯤꯒꯤꯁꯨ ꯄ꯭ꯔꯤꯄꯦꯌꯔ ꯇꯧꯅꯤ ꯍꯥꯏꯖꯠꯅꯦ ꯎꯝ
ꯀꯨꯂꯀꯥꯅꯦ ꯑꯀꯅ ꯇꯣꯏꯗꯥꯅꯦ ꯑ ꯀꯩꯅꯣ ꯄꯩꯁꯥ ꯎ ꯍꯣꯏ ꯃꯣꯏꯅ ꯈꯜꯂꯝꯗꯣꯏꯁꯦ ꯃꯣꯏ ꯈꯜꯂꯝꯗꯣꯏꯁꯦ ꯑꯩꯅ ꯃꯊ ꯇꯧ ꯑꯩ ꯇꯣꯏ ꯇꯣꯏ ꯁꯥꯟꯅꯕꯔꯁꯨ
ꯍꯣꯏ ꯍꯣꯏ ꯑꯦ ꯆꯠꯂꯝꯗꯅꯤꯅ ꯑꯩꯈꯣꯏꯗꯤ ꯃꯌꯥꯝꯗ ꯌ ꯑꯃꯝ ꯃꯤ ꯑꯗ ꯏꯃꯨꯡꯗ ꯑꯗꯨꯃꯥꯏꯅ ꯂꯥꯛꯇꯣꯏ ꯃꯌꯥꯝꯗꯨ ꯌ ꯑꯣꯏꯔꯗꯤꯌꯣ
ꯅꯠꯇꯦ ꯑꯩꯈꯣꯏ ꯃꯥꯣꯏꯅ ꯈꯜꯂꯝꯗꯣꯏꯁꯦ ꯋꯥꯔꯤ ꯁꯥꯟꯅ ꯃꯤ ꯑꯇꯣꯞꯄ ꯈꯥꯟꯅꯟꯗꯣꯏꯅꯦ ꯈꯣꯠꯍꯟꯗꯣꯏꯅꯦ ꯈꯜꯍꯟꯗꯣꯏꯅꯦꯕ ꯑꯩ ꯃꯣꯏꯗꯕꯨꯗꯤ ꯍꯥꯏꯗꯦ ꯃꯣꯏꯗ ꯍꯥꯏꯗꯦꯕ ꯑꯩ ꯑꯃꯨꯛ ꯑꯁꯤꯒꯤꯒꯤ ꯃꯔꯝꯗ
ꯑꯣ ꯋꯥꯔꯤ ꯇꯣ ꯁꯥꯟꯅ ꯍꯥꯏ ꯈꯜꯂꯝꯗꯣꯏꯅꯦꯕ
ꯑꯥ ꯅꯨꯃꯤꯠ ꯈꯨꯗꯤꯡꯒꯤ ꯁꯥꯟꯅꯕꯁꯦ ꯁꯃꯥꯏꯅ
ꯍꯣꯏ ꯀꯅꯥ ꯈꯪꯅꯤ ꯅꯨꯄꯤ ꯍꯟꯂꯦ ꯏꯆꯥꯥ ꯂꯧ ꯒꯥꯏ ꯑꯦꯁ ꯑꯦꯁ
ꯐꯣꯝꯗꯅ ꯁꯤꯗ ꯄꯩꯁꯥ ꯆꯥ ꯑꯃ ꯐꯪꯉꯥꯏ ꯐꯉꯦ ꯊꯨꯟꯊꯑꯦ
ꯈꯪ ꯑꯅꯤ
ꯍꯣꯏ ꯅꯣꯏꯕꯨꯗꯤ ꯂꯣꯏꯅ ꯍꯥꯏꯌꯦꯅꯀꯣ ꯑꯗꯩ ꯊꯤꯡꯗꯁꯨ ꯂꯩꯇꯦ ꯑꯩꯈꯣꯏꯗꯤꯅꯦꯍꯥꯟꯅ ꯈꯤꯇꯪ ꯀꯩ ꯇꯔꯕꯅꯦ ꯑ ꯇꯨ ꯀꯔꯦ ꯇꯧꯅ ꯀꯣ ꯑꯗꯨꯒꯨꯝꯕꯗꯒꯤ ꯀꯩ ꯇꯧꯔ ꯑꯩꯣꯏꯗ ꯉꯥꯡꯉ
ꯑꯦ ꯂꯣꯏꯔꯦꯅꯦ ꯆꯍꯤ ꯃꯇꯥꯡꯗꯨꯅ ꯀꯩꯅꯣꯅꯦ ꯀꯩꯗꯧꯕ ꯉꯥꯡꯗꯣꯏꯅꯣꯅꯦ
ꯑꯣ ꯑꯗꯨꯗꯒꯤ ꯁꯦꯔꯥꯟ ꯇꯨꯔꯥꯟ ꯇꯧꯕꯒꯅꯣ ꯊꯕꯛ ꯇꯧꯧꯕꯅꯨ ꯀꯇ ꯑꯣꯏꯅꯗꯤꯦ ꯍꯥꯏꯗꯤ ꯍꯧꯖꯤꯛꯀꯥꯟꯗꯤ ꯐ ꯃꯌꯥꯝ ꯊꯣꯛꯏꯗꯅꯍ ꯑꯗꯨꯒꯤ ꯑꯣꯏꯔꯝꯁꯨ ꯌꯥꯏ ꯑꯗꯨꯒꯤ ꯈꯂꯝꯕꯕꯁꯤ ꯌꯥ ꯑꯩꯅ ꯅꯥꯟ ꯋꯥꯔꯤ ꯑꯉꯥꯡꯈꯩ ꯍꯥꯞꯄꯗꯣ ꯑꯗꯨꯗ ꯃꯣꯏ ꯈꯪꯍꯧꯕꯅꯦꯕ ꯍꯥꯏꯐꯦꯠ
ꯑꯣ ꯊꯣꯡ ꯊꯈꯤꯅꯤ ꯍꯥꯏ ꯇ ꯑꯣ ꯇ ꯃꯅꯤ ꯃꯅ ꯀꯟꯗ ꯄꯗꯒ ꯍꯥꯏ ꯎꯝ ꯃꯥꯅꯤ ꯃꯥꯅꯤ ꯑꯗꯨꯃꯥꯏꯅ ꯇꯧꯋꯅꯤ ꯄꯩꯁꯥ ꯄꯥꯏꯛꯇꯒ ꯎꯄꯥꯏ ꯂꯩꯕ ꯅꯠꯇꯦꯗ ꯌꯥꯅꯤ ꯌꯥꯅꯕ
ꯃꯥ ꯈꯔꯕꯨ ꯐꯪꯉꯗꯤ ꯐꯔꯦ ꯀꯨꯟꯊꯥꯗ ꯑꯣꯏꯔꯁꯨ ꯐꯪꯉꯗꯤ
ꯎ ꯃꯥꯅꯦ ꯃꯥꯅꯦ ꯑꯈꯣꯏ ꯀꯦꯝ ꯇꯧꯗꯦ ꯀꯩꯅꯣ ꯑꯩ ꯑꯦꯀꯥꯎꯟ ꯄꯩꯁꯥꯎ ꯌꯥꯎꯍꯟꯗꯗꯅ ꯑꯗꯨꯅꯅꯤ ꯌꯥꯎꯗꯕꯅ ꯆꯞ ꯃꯥꯟꯅꯩ ꯀꯩꯅꯣ ꯅꯠꯇ꯭ꯔꯣꯗ
ꯎꯝ ꯈꯔ ꯐꯪꯍꯧꯕꯗꯨꯅ ꯔꯤꯆꯥꯔꯖ ꯑꯣꯏꯔꯁꯨ ꯍꯥꯞ ꯗꯅ ꯑꯩꯕꯨ ꯉꯁꯤ ꯀꯩꯅꯣꯗꯃꯛ ꯈꯪꯒꯥꯎ ꯂꯩꯕꯤꯗꯅꯦ ꯀꯩꯅꯣ
ꯑꯗꯨ ꯅꯍꯥꯟ ꯃꯩ ꯀꯩꯅꯩ ꯇꯧꯗꯝꯃꯦ ꯑꯩꯁꯤ ꯋꯥꯔꯤ ꯎꯁꯟꯗꯦꯅ ꯍ ꯄꯨꯂꯣ ꯇꯥ ꯃ ꯄꯔꯥ ꯇꯧꯔꯒ ꯑꯗꯩ ꯂꯝꯕꯤ ꯆꯠ ꯀꯥꯡꯕꯩꯁꯤꯗꯣ ꯑꯗꯨꯝ ꯌꯦꯡꯉꯉꯦ
ꯍꯥꯝꯗꯕꯅꯤꯅ ꯋꯥꯔꯤꯁꯤ ꯁꯨꯝ ꯉꯥꯡꯀꯥꯟ ꯇꯥꯏꯌꯦꯗꯀꯣ ꯑꯗꯨꯅ ꯍꯣꯏ ꯃꯥꯅꯤ꯫ ꯎꯝ
ꯑꯗꯨ ꯅꯪꯒꯤꯗꯨ ꯏ ꯏꯕꯩꯗꯨ ꯀꯅꯥ ꯏꯍꯟꯗꯣꯏꯅꯣ
ꯏꯕꯩꯕꯨꯗꯤ ꯀꯩꯅꯣꯗ ꯊꯥꯖꯔꯅꯤ ꯊꯥꯈ꯭ꯔꯦꯅ ꯃꯥꯅ ꯏꯔ ꯑꯃ ꯄꯤꯛꯊꯛꯑꯀꯦ
ꯑꯗꯨ ꯏꯕ ꯍꯥꯏꯗꯨ ꯀꯩꯅꯣ ꯇꯧꯅꯤꯌꯦ ꯅꯪꯒꯤ ꯈꯣꯟꯖꯦꯜꯗꯨꯣ ꯇꯥꯗ꯭ꯔꯗꯤ ꯃꯥꯅ ꯀꯃꯥꯏꯅ ꯈꯪꯅꯤ ꯈꯪꯗꯣꯏꯕꯤꯗ ꯀꯃꯥꯏꯅ ꯏꯔꯛꯀꯗꯣꯏꯕ
ꯈꯣꯟꯖꯤꯦꯜ ꯊꯥ ꯌꯥꯗ꯭ꯔꯣ
ꯈꯣꯟꯖꯦꯜꯗꯨ ꯀꯃꯥꯏꯅ ꯊꯥꯗꯅ ꯏꯁꯀ꯭ꯔꯤꯟ ꯔꯦꯀꯣꯔꯗꯤꯡ ꯇꯧ ꯇꯥꯔꯦ
ꯍꯣꯏ ꯑꯗꯨꯃꯥꯏꯅ ꯇꯧꯁꯤ ꯑꯩ ꯀꯩꯅꯣ ꯊꯥꯕ ꯌꯥꯝ ꯂꯥꯛꯏ ꯀꯩꯅꯣ ꯌꯥꯥꯕ ꯌꯥꯗꯦ
ꯔꯦꯀꯣꯔꯗꯤꯡꯕꯨ ꯇꯧꯕ ꯌꯥꯕ꯭ꯔꯥ ꯌꯦꯡꯉꯣ ꯍꯣꯔꯦꯟ ꯑꯗꯣ ꯊꯕꯛ ꯑꯥ ꯍꯣꯏ ꯊꯕꯛꯇꯣ ꯍꯥꯞꯅꯕꯕꯨꯗꯤ ꯑꯩ ꯊꯨꯅ ꯍꯥꯏꯔꯛꯑꯒꯦꯕ ꯉꯁꯥꯏꯕꯨꯗꯤ ꯊꯥꯈꯤꯕꯅꯦ ꯑꯗꯣ ꯍꯧꯖꯤꯛꯄꯨꯗꯤ ꯄꯥꯎ ꯐꯥꯎꯅꯗ꯭ꯔꯤ ꯅꯨꯃꯤꯗꯥꯡ ꯎꯝ
ꯍꯥꯏꯒꯦ ꯍꯥꯏꯈ꯭ꯔꯣ ꯉꯁꯤ ꯎꯝ ꯃꯤꯌꯥꯝ ꯃꯤꯌꯥꯝ ꯀꯩꯅꯣ ꯇꯧꯕ ꯑꯣꯏꯗꯣꯏꯅꯤ ꯃꯌꯥꯝ ꯀ ꯇꯧꯕꯅꯤꯅ
ꯑꯗꯨꯗꯤ ꯃꯥꯁꯨ ꯄꯤ ꯑꯦꯁ ꯁꯤ ꯇꯧꯕꯅꯤꯅ ꯊꯕꯛ ꯇꯨꯠꯁꯤꯤꯟꯕ ꯑꯗꯒꯤ ꯑꯃꯨꯛ ꯅꯨꯃꯤꯗꯥꯡꯁꯤꯗ ꯑꯃꯨꯛ ꯆꯥꯛ ꯊꯣꯡꯕ ꯀꯩ ꯀꯩ ꯇꯧꯔꯀꯥꯟꯗ ꯑꯗꯨꯝ ꯊꯦꯡꯉꯤꯕ
ꯑꯣ ꯃꯇꯣꯟꯗ ꯃꯇꯣꯟꯗ ꯂꯩꯕꯅꯤꯅ ꯍꯣꯏ ꯀꯩꯅꯣꯗ ꯂꯩꯕꯅꯤꯅ ꯂ
ꯍꯣꯏ ꯍꯧꯖꯤꯛꯅ ꯑꯃꯨꯛ ꯈꯤꯇꯪ ꯀꯣꯝꯃꯤꯁꯤꯅ ꯑꯃꯨꯛ ꯃꯥꯅ ꯊꯕꯛ ꯁꯤꯗꯒ ꯃꯥꯏ ꯑꯣꯟꯁꯤꯜꯂꯤꯁꯤꯅ ꯑꯃꯨꯛ ꯍꯣꯏ ꯁꯝꯃꯔ ꯕ꯭ꯔꯦꯛ ꯊꯥꯔꯤ ꯍꯥꯏꯕ
ꯑꯣ ꯍꯧꯖꯤꯛ ꯑꯣ ꯍꯣꯏꯅꯦ ꯃꯥꯨ ꯂꯦ ꯑꯩꯈꯣꯏꯗꯤ ꯕꯦꯔꯥꯅꯤꯅꯦ
ꯂꯦꯄꯣꯏꯗ ꯂꯦꯄꯕꯨꯗꯤ ꯃꯥ
ꯀꯛꯛ ꯎꯝ ꯅꯍꯥꯟꯋꯥꯏ ꯃꯃꯥꯡꯗꯩ ꯇꯧꯅꯛꯃꯤꯅꯦ ꯈꯪꯗꯕꯩꯕꯥꯅꯤꯅꯦ ꯑꯩꯈꯣꯏꯅ ꯑꯣ ꯑꯩ ꯁꯨꯝ ꯉꯁꯥꯏ ꯃꯣꯏ ꯀꯩꯅꯣꯒꯤ ꯇꯧꯔꯀ ꯍꯤꯟꯗꯤꯒ ꯏꯏꯌꯦꯅ ꯍꯤꯟꯗꯤꯗꯒ ꯃꯊꯪ ꯑꯃ ꯇꯧꯛꯇꯣꯏ ꯖꯥꯠꯂꯣ
ꯍꯣꯏ ꯅꯣꯏ ꯈꯪꯅꯕ ꯁꯨꯝ ꯍꯥꯏꯕꯩ ꯋꯥꯅꯦ ꯑꯗꯨ ꯍꯤꯟꯗꯤꯒꯤꯗꯨꯗꯤ ꯀꯩꯅꯣ ꯇꯧꯕꯩꯅꯦꯍ ꯍꯥꯏꯗꯤ ꯑꯇꯣꯞꯄ ꯂꯦꯡꯒ꯭ꯋꯦꯁꯀꯤꯁꯨ ꯇꯧꯔꯝꯗꯣꯏꯅꯤꯅ ꯑꯇꯣꯞꯄ ꯂꯣꯟꯒꯤꯁꯨ ꯇꯧꯔꯝꯗꯣꯏꯅꯤꯅꯀꯣ ꯑꯗꯨ ꯁꯦꯝ ꯆꯞ ꯃꯥꯟꯅꯕ ꯃꯑꯣꯡꯗ ꯁꯨꯃꯥꯏꯅ ꯏ ꯍꯥꯏꯗꯤ ꯃꯣꯏꯒꯤ ꯇꯧꯒꯗꯕ ꯅꯤꯦꯝ ꯃꯈꯩꯗꯣ ꯑꯗꯨ ꯍꯤꯟꯗꯤꯗ ꯏꯕꯩ ꯋꯥꯅꯤꯗ ꯑꯩꯈꯣꯏꯁꯤꯁꯨ ꯃꯩꯇꯩ ꯃꯩꯇꯩ ꯏꯗ꯭ꯔꯣꯩ ꯤ ꯃꯛꯇꯨ ꯃꯣꯏꯅ ꯈꯪꯗꯕ ꯃꯤ ꯌꯥꯎꯔꯝꯃꯣꯏꯗ꯭ꯔꯣ ꯑꯗꯨꯒꯤꯅꯦ ꯃꯥꯅ ꯑꯣ ꯑꯗꯨꯒꯤ ꯀꯩꯅꯣꯗ ꯀꯏꯗ
ꯍꯤꯟꯗꯤ ꯎꯝ ꯍꯤꯟꯗꯤꯗ ꯇꯧꯔꯁꯨ ꯍꯤꯟꯗꯤꯗ ꯇꯧꯔꯁꯨ ꯍꯤꯟꯗꯤꯒꯤꯗꯤ ꯀꯩꯅꯣ ꯇꯧꯋꯦ ꯍꯥꯏꯌꯦ ꯑꯥꯎꯠꯗꯣꯔꯗ ꯑꯣꯏꯔ ꯇꯧꯕꯤꯗꯣ ꯑ ꯑꯩꯣꯏ ꯀꯩꯅꯣꯅ ꯍꯥꯏꯔ ꯀꯥꯟꯗ ꯑꯗꯨꯝ ꯗꯥꯏꯠ ꯑꯣꯏꯅ ꯑꯗꯨꯝ ꯇꯔꯛ ꯇꯝꯃꯒ ꯑꯗꯨꯝ ꯃꯇꯝꯗ ꯆꯔꯒ ꯑꯗꯨꯝ ꯏꯊꯣꯛꯄ ꯌꯥꯎꯋꯦ ꯇꯥꯔꯒ ꯑꯗꯨꯝ ꯇꯥꯍꯟꯕ ꯑꯗꯨꯅ ꯑꯗꯨ ꯑꯣꯏ ꯅꯨꯡꯉꯥꯏꯔꯣꯏꯗ꯭ꯔꯣ
ꯍꯣꯏ ꯑꯗꯨꯗꯤ ꯅꯨꯡꯉꯥꯏꯔꯦ ꯀꯩꯅꯣ ꯖꯔ ꯊꯣꯛꯣꯛꯑꯗꯤ ꯎꯝ ꯑꯗꯪ ꯑꯕꯨꯡꯉꯒ ꯄꯥꯎ ꯐꯥꯎꯅꯕ꯭ꯔꯣ ꯀꯃꯥꯏꯅ ꯑꯗꯨꯒ
ꯍꯣꯡꯗꯦ ꯑꯩ ꯇꯔꯥꯗꯤ ꯁꯨꯔꯦꯦ
ꯎꯝ ꯍꯣꯏ ꯈꯤꯇꯪ ꯈꯦꯠꯅꯔꯁꯦ ꯑꯗꯨꯒ ꯌꯥꯔꯅꯤ ꯑꯁꯨꯃꯥꯏꯅꯅꯦ ꯑ ꯁꯃꯥꯏꯅ ꯁꯨꯔꯦ ꯑꯩꯈꯣꯏꯁꯦ ꯑꯃ ꯍꯥꯏꯅꯒꯅꯣꯌꯦ ꯑꯗꯨꯝ ꯃꯁꯥꯅꯁꯥꯅ ꯆꯦꯛ ꯇꯧꯕ ꯑꯗꯨ ꯅꯠꯇ꯭ꯔꯗꯤ ꯍꯥꯏꯅꯕꯗꯣ ꯑꯗꯨꯝ ꯃꯥꯥꯗ ꯍꯥꯏꯅ ꯀꯥꯟꯗ ꯑ
ꯎꯝ
ꯇꯧꯗꯦ ꯍꯥꯏꯌꯦꯕ ꯀꯝꯄ꯭ꯂꯦꯟ ꯆꯥꯅꯩ ꯍꯥꯏꯕ ꯎꯝ
ꯑꯥ